ꯇꯥꯕꯔꯣ
ꯇꯥꯏꯌꯦ ꯇꯥꯏꯌꯦ ꯇꯥꯔꯦ ꯇꯥꯔꯦ ꯆꯥꯗ꯭ꯔꯤꯉꯦꯗ ꯊꯣꯡꯉꯦ ꯀꯟꯅ ꯊꯣꯡꯉꯤꯌꯦ
ꯀꯥ ꯃꯊꯦꯜꯅꯣ
ꯉꯁꯤꯗꯤ ꯑꯣꯛꯁꯥ ꯑꯣꯢꯅ ꯊꯣꯡꯉꯦꯗ
ꯋꯥ ꯌꯥꯝ ꯅꯩꯕꯩ ꯃꯑꯣꯡꯅꯤꯅꯦ
ꯍꯣꯏ ꯃꯇꯝ ꯀꯨꯢꯈꯔ ꯃꯇꯨꯡꯗ ꯑꯣꯛꯁꯥ ꯑꯣꯢꯅ ꯇꯧꯔꯦ ꯉꯁꯤꯗꯤ
ꯐꯖꯅ ꯍꯥꯎꯊꯔꯒꯦ ꯁꯤꯅꯤꯅꯦ
ꯆꯥꯊꯥꯔꯒꯦ ꯍꯣꯢ ꯅꯣꯏꯗꯤ ꯆꯥꯔꯕꯣ
ꯀꯌꯥꯅꯣ ꯆꯥꯗ꯭ꯔꯤꯗ ꯊꯣꯡꯕ ꯍꯧꯗ꯭ꯔꯤ ꯑꯩꯖꯨ
ꯍꯣ ꯑꯈꯣꯏ ꯃꯤ ꯇꯔꯨꯛ ꯂꯩꯌꯦ
ꯚꯥꯍ ꯀꯦꯖꯤ ꯀꯌꯥꯅꯣ
ꯃꯤ ꯇꯔꯨꯛꯇꯨꯗ ꯃꯤ ꯑꯍꯨꯝ ꯈꯛꯇ ꯆꯥꯗꯣꯏꯅꯦ ꯑꯗꯨꯒꯤ ꯀꯦꯖꯤ ꯑꯃꯈꯛꯇꯅꯦ
ꯑꯁ ꯑꯗꯨ ꯑꯣꯏꯇꯥꯔꯗꯤ ꯐꯔꯛ ꯇꯥꯗ꯭ꯔꯣ ꯀꯦꯖꯤ ꯑꯃꯖꯦ ꯄꯋꯥ ꯄꯋꯥ ꯑꯃ ꯌꯦꯜꯂꯛꯑꯀꯥꯟꯗ ꯄꯋꯥ ꯑꯃ ꯂꯦꯝꯃꯦ ꯑꯩ ꯂꯥꯛꯑꯗꯤ ꯆꯞ ꯆꯥꯗꯧ ꯃꯥꯜꯂꯦ
ꯂꯥꯛꯑꯣ ꯌꯥꯏꯌꯦ ꯈꯥꯏꯕꯤꯕ ꯌꯥꯏꯌꯦ
ꯎꯅꯤꯅꯦ ꯑꯩ ꯆꯥꯛ ꯊꯣꯡꯕꯖꯦ ꯍꯧꯖꯤꯛ ꯇꯜꯂ ꯐꯝ ꯂꯩꯔꯤꯅꯦꯕ
ꯀꯩ ꯏꯟꯖꯥꯡ ꯊꯣꯡꯉꯤꯅꯣ ꯅꯪꯗꯤ
ꯊꯣꯡꯗ꯭ꯔꯤ ꯑꯗꯣ ꯀꯔꯤ ꯏꯟꯥꯡ ꯊꯣꯡꯖꯤꯔꯥꯅ ꯈꯜꯂꯤꯕ ꯈꯥꯃꯦꯟ ꯑꯁꯤꯟꯕꯕꯨꯗꯤ ꯂꯩꯔꯛꯑꯦ ꯃꯣꯔꯣꯛ ꯈꯔ ꯂꯩꯔꯛꯑꯦ ꯀꯥꯡꯁꯣꯏ ꯑꯣꯏꯅ ꯇꯧꯔꯁꯤꯔꯅ ꯈꯜꯂꯤꯕꯅꯦꯕ
ꯀꯥꯡꯁꯣꯢ ꯑꯣꯢꯅ ꯇꯧꯔꯗꯣ ꯐꯔ ꯀꯩꯅꯣ ꯑꯗꯨꯗ ꯉꯥ ꯑꯀꯪꯕ
ꯑꯗꯨꯕꯨꯗꯤ ꯇ ꯍꯥꯞꯀꯦ ꯇꯧꯔꯤ ꯀꯥꯡꯁꯣꯏ ꯈꯇꯪꯅꯁꯨ ꯂꯧꯈꯠꯄ ꯏꯌꯥ ꯌꯥꯗꯧ ꯃꯥꯟꯗꯕ
ꯑꯁ ꯅꯨꯄꯥ ꯑꯣꯢꯔ ꯀꯩ ꯏꯟꯖꯥꯡ ꯆꯨꯁ ꯇꯧꯔꯤꯅꯣꯗ
ꯅꯨꯄꯥꯅꯅꯤꯅꯦ ꯏꯟꯖꯥꯡ ꯌꯥꯝꯅ ꯀꯩꯅꯣ ꯇꯧꯔꯤꯁꯦ ꯅꯨꯄꯤ ꯑꯣꯏꯇꯥꯔꯗꯤ ꯃꯦꯃꯤꯌꯣ ꯀꯔꯤꯌꯣ ꯃꯦꯒꯤꯌꯣ ꯇꯧꯔ ꯆꯥꯕ ꯌꯥꯕ
ꯅꯨꯄꯤꯈꯣꯏꯖꯨ ꯄꯥꯛꯇꯧꯗꯕꯅꯦꯗ ꯍꯧꯖꯤꯛꯀꯥꯟꯗꯤ ꯑꯗꯨꯒꯨꯝꯕ
ꯍꯥꯟꯅꯒ ꯃꯥꯟꯅꯗ꯭ꯔꯕ
ꯍꯣꯏ ꯃꯥꯟꯅꯗ꯭ꯔꯕꯅꯦ ꯍꯣꯏ
ꯕꯦꯔꯥꯅꯤꯌꯦ ꯄꯩꯁꯥ ꯌꯥꯝ ꯄꯩꯁꯥ ꯌꯥꯝ ꯇꯤꯡꯕꯩ ꯃꯑꯣꯡꯅꯤꯅꯦ ꯇꯧꯔꯤꯖꯦ
ꯑꯁ ꯍꯧꯖꯤꯛꯀꯥꯟ ꯅꯨꯄꯤꯗꯤ ꯀꯩꯅꯣ ꯑꯇꯥꯡ ꯑꯇꯥꯡꯕ ꯉꯥꯛꯇ ꯄꯥꯝꯅꯔꯦꯗ ꯇꯧꯔꯤꯖꯦ
ꯑꯁ ꯌꯥꯔꯣꯏꯕꯣ ꯌꯣꯛꯄ ꯉꯝꯃꯣꯏꯗꯧꯔꯤ ꯁꯤꯗꯤ
ꯑꯗꯨꯅꯦ ꯑꯩꯈꯣꯏ ꯏꯁꯥꯅꯐꯥꯎ ꯊꯥꯛꯄ ꯉꯝꯖꯗ꯭ꯔꯦ
ꯈꯔ ꯈꯔ ꯒ꯭ꯌꯥꯟ ꯇꯥꯅꯔꯁꯤ ꯀꯩꯗꯧꯔꯒꯦ
ꯑꯝ ꯇꯥꯟꯅꯔ ꯂꯣꯏꯔꯦ ꯑꯩꯈꯣꯏꯗ ꯂꯞꯀꯣ
ꯅꯣꯏ ꯃꯤ ꯇꯔꯨꯛ ꯂꯩꯔꯤꯖꯤ ꯃꯤ ꯌꯥꯝꯃꯟꯗ꯭ꯔꯣ
ꯄꯨꯟꯅꯒ ꯂꯩꯔꯕꯩꯅꯤꯗ ꯂꯩꯔꯕꯗꯤ ꯃꯤ ꯃꯔꯤ ꯈꯠꯇꯅꯤꯗ
ꯑꯩꯉꯣꯟꯗ ꯃꯤ ꯑꯅꯤꯒꯨꯝꯕ ꯊꯥꯔꯛꯑꯣ ꯊꯣꯡ ꯊꯥꯛꯄꯒꯤꯁꯨ ꯃꯤ ꯈꯔ ꯀꯩꯅꯣ ꯇꯧꯗꯗꯤ ꯌꯥꯗ꯭ꯔꯦ ꯑꯩꯖꯨ
ꯍꯣꯏ ꯊꯥꯔꯛꯀ ꯍꯣꯏ
ꯑꯩ ꯈꯇꯪ ꯊꯣꯡ ꯂꯩꯕꯖꯦ ꯋꯥꯔꯦꯕ ꯑꯔꯦꯝꯕ ꯃꯤꯗꯣ ꯈꯔ ꯊꯥꯔꯛꯑꯣ
ꯃꯤ ꯀꯌꯥ ꯂꯩꯏꯅꯣ ꯅꯣꯏ
ꯑꯩ ꯏꯊꯟꯇ ꯂꯩꯌꯦꯕ
ꯅꯊꯟꯗ ꯀꯩꯒꯤ ꯂꯩꯔꯤꯅꯣ
ꯎꯄꯥꯏ ꯂꯩꯇꯕꯩꯅꯤꯅꯦ ꯑꯗꯨꯒꯤꯗꯣ
ꯍꯧꯖꯤꯛꯀꯥꯟ ꯍꯧꯖꯤꯛꯀꯥꯟꯗꯤ ꯃꯊꯟ ꯃꯊꯟ ꯂꯩꯕꯁꯦ ꯆꯦꯛꯁꯤꯜꯂꯣ ꯍꯥꯏꯕꯅꯤꯀꯣ
ꯑꯦꯁ ꯑꯩꯕꯨꯗꯤ ꯀꯩꯁꯨ ꯀꯥꯏꯗꯦ ꯑꯗꯨꯅ ꯑꯩ ꯀꯩꯅꯣ ꯍꯥꯏꯒꯦꯕꯀꯣ
ꯍꯥꯏꯌꯨꯅꯦ ꯍꯥꯏꯌꯨꯅꯦ
ꯑꯩ ꯃꯅꯥꯛꯇ ꯊꯥꯔꯛꯀꯗꯧꯕ ꯃꯤꯗꯣ
ꯑꯥꯎ
ꯊꯣꯡ ꯊꯥꯛꯄ ꯃꯤ ꯍꯩꯕ ꯃꯤꯗꯤ ꯊꯥꯔꯛꯑꯣꯀꯣ
ꯍꯣꯏꯗ ꯆꯨꯁ ꯈꯜꯂꯒ ꯈ꯭ꯋꯥꯏꯗꯩ ꯍꯩꯕꯗꫭ ꯑꯣꯏꯅ ꯊꯥꯔꯛꯑꯒꯦꯗ
ꯅꯠꯇꯗꯤ ꯑꯩꯖ‌ꯦ ꯑꯃꯨꯛ ꯁꯂꯥꯛ ꯁꯥꯅꯦꯕ ꯑꯃꯨꯛ
ꯌꯝꯊꯤ ꯍ‌ꯩꯕ ꯉꯥꯛꯇꯅꯤ ꯀꯩꯅꯣ ꯁꯤꯗ ꯂꯩꯕꯁꯤꯡꯁꯦ
ꯍꯥꯎꯇ꯭ꯔꯦꯅ ꯁꯣꯝꯗ ꯀꯩꯅꯣ ꯇꯧꯔꯒ ꯈꯜꯂ ꯂꯩꯔꯤꯉꯩꯗ ꯅꯪꯅ ꯊꯔꯛꯑꯒ ꯑꯃꯨꯛ ꯊꯣꯡ ꯊꯥꯛꯄ ꯍꯩꯇꯕ ꯃꯤ ꯑꯣꯏꯅ ꯊꯥꯖꯤꯜꯂꯛꯑꯗꯤ ꯑꯩ ꯃꯗꯨꯅ ꯍꯦꯟꯅ ꯑꯃꯨꯛ ꯃꯊꯥ ꯁꯥꯅꯦꯕ
ꯉꯝꯗ꯭ꯔꯦꯗ ꯑꯩꯗꯤ
ꯑꯗꯨꯒ ꯕꯥ ꯕꯖꯥꯔꯒꯨꯝꯕ ꯊꯣꯛꯑꯒ ꯃꯥꯔꯀꯦꯇꯤꯡꯒꯨꯝꯕ ꯇꯧꯕ ꯍꯩꯕ ꯃꯤ ꯑꯣꯏꯅ ꯊꯥꯔꯛꯑꯣꯕ
ꯍꯣꯏ ꯊꯥꯔꯛꯀꯦ ꯑꯁ ꯑꯗꯨ ꯑꯣꯏꯗꯤ ꯋꯥꯠ ꯑ‌ꯦ ꯀꯤꯔꯨꯔꯅꯣ ꯀꯩꯅꯣ
ꯑꯗꯣ ꯑꯗꯨꯒꯨꯝꯕꯗ ꯍꯩꯇꯕ ꯃꯤ ꯍꯥꯏꯁꯤ ꯂꯩꯗꯅ
ꯍꯣꯏꯗ ꯍꯣꯏꯗ ꯍꯩ ꯂ
ꯀ‌ꯤꯠ ꯆꯤꯡ ꯆꯦꯡ ꯀꯦ ꯖꯤ ꯑꯃꯅꯤ ꯂꯩꯔꯒ ꯂꯥꯛꯄ ꯌꯥꯕ ꯄꯣꯠꯇꯨꯗ ꯀꯦꯖꯤ ꯇꯔꯥ ꯃꯨꯛ ꯂꯩꯁꯜꯂꯛꯑ ꯗꯤ ꯑꯩ ꯁꯤꯔꯣꯏꯗ꯭ꯔꯕ
ꯅꯠꯇꯦ ꯊꯣꯡ ꯊꯥꯛꯄ ꯊꯣꯡ ꯊꯥꯛꯄ ꯍꯩꯕꯁꯨ ꯂꯩ‌ꯌ‌ꯦ ꯑꯗꯨꯒ ꯄꯣꯠ ꯆꯩꯩ ꯀꯩ ꯀꯩꯅꯣ ꯂꯩꯕ ꯈꯣꯠꯄꯒꯨꯝꯕꯁꯨ ꯂꯩꯌꯦꯗꯅ
ꯃꯦꯅꯦꯖꯃꯦꯟ ꯍꯩꯕ ꯃꯤ ꯑꯃ ꯊꯥꯔꯛꯑꯣ ꯑꯗꯨꯒ ꯊꯣꯡ ꯊꯥꯛꯄ ꯍꯩꯕ ꯃꯤ ꯑꯃ ꯊꯥꯔꯛꯑꯣ
ꯑꯁ ꯑꯗꯨ ꯑꯣꯏꯔꯗꯤ ꯅꯪꯒꯤꯗꯃꯛ ꯑꯅꯤ ꯑꯅꯤ ꯑꯗꯨꯗꯤ ꯌꯥꯝꯃꯟꯗ꯭ꯔꯣ
ꯃꯤ ꯑꯅꯤ ꯑꯣꯏꯇꯥꯔꯗꯤ ꯌꯥꯔꯦꯅꯦ ꯀꯩꯅꯣ ꯅꯪꯉꯣꯟꯗ ꯃꯤ ꯌꯥꯝꯃꯜꯂ‌ꯦꯃꯤ ꯅꯪ ꯃꯅꯥꯛꯇ ꯂꯩꯔꯤꯗꯣ
ꯑꯗꯨ ꯅꯪꯉꯣꯟꯗ ꯐ꯭ꯔꯤꯗ ꯑꯅꯤ ꯄꯤꯈꯤꯗꯣꯏꯁꯦ ꯄꯥꯝꯃꯨꯏꯗ
ꯑꯁ ꯊꯣꯡ ꯊꯥꯛꯄꯩꯗꯤ ꯑꯗꯨꯝ ꯑꯥ ꯃꯣꯏꯁꯨ ꯑꯗꯨꯝ ꯆꯥꯔꯗꯧ ꯂꯩꯅꯤ ꯀꯩꯅꫭ ꯑꯩꯉꯣꯟꯗ ꯑꯗꯨꯝ ꯆꯥꯔ ꯂꯩꯔꯗꯧ ꯄꯣꯠꯅꯤ ꯅꯣꯏ
ꯍꯧꯔꯦꯟ ꯊꯥꯕꯤꯔꯒ ꯅꯪꯅ ꯑꯃꯨꯛꯀ ꯆꯥꯕ ꯀꯣꯟꯅꯅꯤꯡꯉꯥꯏ ꯄꯤꯖꯗꯦꯅ ꯇꯧꯔꯛꯑꯗꯤꯀꯣ
ꯑꯩꯁ ꯑꯗꯨꯕꯨꯗꯤ ꯂꯦꯝꯃꯛꯀꯅꯤꯗ ꯂ‌ꯦꯝꯃꯛ ꯀꯅꯤꯗ ꯑꯔꯦꯝꯕ ꯃꯌꯥꯝ ꯂꯩꯔꯛꯀꯅꯤꯗ ꯅꯪꯅ ꯄꯥꯎ ꯑꯃꯨꯛ ꯄꯨꯔꯛꯑꯣ ꯍꯥꯏꯔꯛꯀꯅꯤ ꯑꯗꯨꯒꯤꯗꯤ
ꯕꯦꯔꯥ ꯀꯥꯔꯦꯅ‌ꯦ ꯑꯗꯨꯃꯥꯏꯅ ꯇꯧꯔꯛꯑꯗꯤ
ꯑꯥꯏꯁ ꯑꯥ ꯃꯗꯨ ꯇꯧꯔꯣꯏ ꯃꯗꯨ ꯇꯧꯗꯅꯕꯅꯦ ꯑꯩꯅ ꯍꯥꯏꯔꯤꯖꯦ ꯃꯗꯨ ꯇꯧꯗꯅꯕꯅꯦ ꯑꯩꯅ ꯍꯥꯏꯔꯤꯖꯦ ꯃꯤ ꯑꯅꯤ ꯊꯥꯔꯛꯑꯣ ꯑꯃꯁꯤꯅ ꯊꯣꯡ ꯊꯥꯛꯄꯒꯤ ꯐꯖꯅ ꯍꯩꯕ ꯃꯤ ꯑꯃ ꯊꯥꯔꯛꯑꯣ ꯑꯃꯁꯤꯅ ꯊꯣꯡ ꯊꯥꯛꯄ ꯍꯩꯇ꯭ꯔꯁꯨꯀꯣ
ꯑꯥ
ꯃꯥꯔꯀꯦꯇꯤꯡ ꯍꯩꯕ ꯂꯩꯗꯅ
ꯑꯧ
ꯃꯣꯔꯣꯛ ꯂꯨꯄꯥ ꯇꯔꯥꯒꯤ ꯂꯩꯔꯀꯥꯟꯗ ꯑꯗꯨꯝ ꯅꯣꯡꯃ ꯅꯤꯅꯤꯒꯨꯝꯕ ꯑꯗꯨꯝ ꯆꯥꯕꯗ ꯀꫭꯟꯅꯒꯗꯧꯕ ꯆꯥꯡꯗ ꯂꯩꯕ ꯍꯩꯕ ꯍꯥꯏꯗꯤ ꯂꯨꯄꯥꯏ ꯇꯔꯥꯏꯒꯤ ꯂꯩꯔ ꯀꯥꯟꯗ ꯌꯥꯒꯗꯕ ꯄꯣꯠꯇꯣ ꯂꯨꯄꯥ ꯌꯥꯡꯈꯩ ꯂꯩꯁꯜꯂꯛꯑꯗꯤ ꯑꯃꯨꯛ ꯄꯠꯂ ꯃꯥꯡꯉꯅꯦꯕ
ꯃꯥꯔꯀꯦꯇꯤꯡ ꯍꯩꯕ ꯍꯥꯏꯕꯁꯦ ꯀꯩꯅꯣ ꯃꯑꯣꯡ ꯑꯃꯗ ꯍꯩꯕ ꯑꯃ ꯂꯩꯌꯦ ꯈꯪꯕ꯭ꯔꯥ ꯃꯤꯅ ꯃꯥꯅ ꯂꯨꯄꯥ ꯇꯔꯥꯒꯤ ꯂꯧꯒꯦ ꯍꯥꯏꯕꯗꯨꯗ ꯌꯣꯟꯕ ꯃꯄꯨꯗꯣ ꯑꯗꯨꯗꯨꯅ ꯀꯨꯟꯒꯤ ꯂꯧꯔꯣꯑꯣ ꯍꯥꯏꯔꯗꯤ ꯍꯦꯛꯇ ꯂꯧꯒꯟꯕ ꯑꯃ ꯂꯩꯌꯦ ꯑꯗꯣ ꯑꯩ ꯊꯥꯔꯛꯑꯒꯦꯗ ꯇꯔꯥ ꯇꯔꯥꯒꯤ ꯈꯛꯇ ꯂꯧꯔꯗꯤ ꯅꯣꯏ ꯑꯍꯨꯝ ꯆꯥꯕ ꯀꯣꯟꯅꯔꯣꯏꯕ
ꯑꯩꯅ ꯍꯥꯏꯁꯤ ꯅꯨꯡꯇꯤꯒꯤ ꯂꯩꯗꯣꯏꯅꯤ ꯅꯨꯃꯤꯠ ꯅꯨꯃꯤꯠ ꯍꯨꯝꯅꯤꯒꯤ ꯄꯨꯜꯂꯞ ꯂꯩꯁꯜꯂꯛꯑꯗꯤ ꯌꯥꯔꯣꯏ ꯃꯗꯨ ꯍꯥꯎꯔꯣꯏꯕ ꯍꯥꯎꯒꯗꯕ ꯃꯑꯣꯡꯗ ꯍꯩꯕ ꯃꯤꯗꯨꯅꯦ ꯑꯩꯅ ꯄꯥꯝꯃꯤꯖꯦ
ꯌꯦꯡꯉꯣ ꯍꯣꯏ ꯊꯣꯡꯕꯕꯨꯗꯤ ꯑꯃ ꯂꯩꯔ‌ꯦ ꯀꯣ ꯑꯗꯨꯗ ꯂꯩꯅꯤꯉꯥꯏ ꯃꯤꯗꯣ ꯑꯗꯨꯗ ꯅꯣꯏ ꯅꯨꯡꯇꯤꯒꯤꯗꫭ ꯂꯨꯄꯥ ꯇꯔꯥ ꯇꯔꯥ ꯈꯛ ꯂꯩꯔꯗꯤ ꯑꯗꯨ ꯂꯨꯄꯥ ꯇꯔꯥꯅꯤ ꯃꯤ ꯑꯍꯨꯝꯗꯤ ꯀꯣꯟꯅꯔꯣꯏꯕ
ꯃꯥ ꯑꯗꯨꯕꯨꯗꯤ ꯊꯣꯡꯕ ꯃꯤꯕꯨꯗꯤ ꯍꯩꯇ꯭ꯔꯁꯨ ꯑꯗꯨꯝ ꯌꯥꯔꯦ ꯑꯩꯅ ꯇꯥꯛꯑꯒ ꯑꯗꯨꯝ ꯐꯖꯅ ꯍꯩꯍꯜꯂꯒꯦ
ꯊꯣꯡꯕ ꯃꯤꯕꯨꯗꯤ ꯍꯩꯇꯁꯨ ꯑꯗꯨꯝ ꯌꯥꯔꯅꯤ ꯃꯥꯔꯀꯦꯠꯇꯤꯡ ꯍꯩꯕ ꯃꯤꯗꯣ ꯑꯣꯏꯇꯪ ꯊꯥꯕꯤꯔꯛꯑꯣ ꯉꯁꯤꯒꯤꯗꯤ ꯑꯩꯅ ꯅꯣꯏ ꯃꯅꯥꯛꯇ ꯆꯥꯕ ꯂꯥꯛꯑꯒꯦꯕ ꯀꯦꯖꯤ ꯑꯃꯗꯣ ꯅꯣꯏ ꯑꯍꯨꯝꯅ ꯆꯥꯕꯗꯣ ꯉꯝꯗꯧ ꯃꯥꯟꯗꯦꯕ
ꯐꯔꯦ ꯐꯔꯦ ꯅꯅꯥꯏ ꯑꯩꯅ ꯏꯀꯣꯛꯅꯣꯟꯅ ꯊꯥꯖꯔꯛꯑꯒꯦ ꯍꯌꯦꯡ
ꯊꯥꯔꯛꯇꯕ ꯌꯥꯔꯣꯏꯀꯣ ꯃꯤ ꯑꯃꯗꯨ ꯑꯅꯤꯗꯨꯗꯤ ꯊꯥꯔꯛꯇꯕ ꯁꯨꯡꯌꯥ ꯌꯥꯔꯣꯏ ꯅꯪꯅꯁꯨ ꯊꯥꯛꯄꯗꯨꯣ ꯈꯔ ꯋꯥꯅꯦꯕ ꯍꯥꯏꯗꯤ ꯄꯨꯜꯂꯞ ꯊꯥꯛꯑꯗꯤ ꯅꯪ ꯅꯪꯉꯣꯟꯗꯁꯨ ꯃꯥꯡꯖꯕ ꯈꯔ ꯂꯩꯅꯤ ꯑꯗꯨꯅ ꯑꯩꯉꯣꯟꯗ ꯇꯪꯈꯥꯏ ꯑꯃ ꯄꯤꯔꯛꯑꯣ ꯅꯪ ꯇꯪꯈꯥꯏ ꯑꯃ ꯇꯧꯔꯒ ꯅꯪ ꯑꯗꯨꯝ ꯂꯩꯃꯤꯟꯅꯖꯔꯣ
ꯍꯣꯏ ꯑꯗꯣ ꯊꯥꯕꯤ ꯊꯥꯕꯤꯅꯤꯡꯉꯥꯏꯖꯨ ꯆꯥꯔꯖꯦꯁꯇꯤ ꯂꯧꯒꯅꯤꯌꯦ
ꯑꯗꯨ ꯀꯩꯁꯨ ꯀꯥꯏꯗꯦ ꯑꯗꯨꯕꯨꯗꯤ ꯑꯩꯅ ꯑꯗꯨꯝ ꯍꯣꯏꯗ ꯑꯗꯨꯕꯨꯗꯤ ꯈꯪꯉꯤꯗ ꯑꯗꯨꯗꯤ ꯑꯩꯅ ꯈꯪꯅ ꯑꯗꯨꯝ ꯇꯧꯖꯔꯛꯀꯅꯤ ꯀꯩꯅꯣ ꯅꯪꯅ ꯑꯗꯨꯝ ꯍꯥꯏꯅꯤꯡꯕꯁꯤꯅ ꯃꯗꯨꯒꯤ ꯃꯔꯝꯗꯨꯗ ꯀꯔꯤ ꯀꯥꯟꯅꯗꯣꯏꯅꯣ ꯑꯩꯅ ꯑꯗꯨꯝ ꯈꯪꯅ ꯇꯧꯔꯛꯀꯅꯤ ꯀꯩꯅꯣ ꯅꯪꯅ ꯈꯜꯂꯤꯕꯝ ꯑꯗꯨꯗꯒꯤ ꯍꯦꯟꯅ ꯇꯧꯔꯛꯀꯅꯤ ꯑꯩꯅ
ꯐꯥꯔꯦ ꯐꯔꯦ ꯑꯗꯨꯃꯥꯏ ꯇꯧꯔꯖꯤ
ꯈꯔ ꯇꯧꯔꯛꯀꯅꯤ ꯈꯔ ꯇꯧꯔꯛꯀꯅꯤ ꯑꯗꯨꯅ ꯉꯁꯤꯒꯤꯗꯤ ꯑꯩꯈꯣꯏ ꯑꯗꯨꯝ ꯌꯥꯝꯕ ꯌꯥꯝꯗꯕ ꯑꯗꯨꯝ ꯆꯥꯃꯤꯟꯅꯔꯁꯦ ꯑꯩꯁꯦ ꯉꯁꯤꯗꯤ ꯊꯣꯡꯉꯔꯣꯏꯒꯦꯕ
ꯍꯣꯏ ꯍꯣꯏ ꯑꯩꯈꯣꯏ ꯃꯁꯦꯟ ꯌꯥꯅꯤ ꯌꯥꯅ ꯇꯧꯅꯔꯁꯤꯅꯦ ꯑꯗꯨꯗꯤ
ꯑꯗꯣ ꯊꯣꯡꯕ ꯍꯩꯕ ꯃꯤꯅꯗꯤ ꯊꯣꯡꯕ꯭ꯔꯥ ꯉꯁꯤꯒꯤ
ꯑꯁꯤꯒꯤꯗꯤ ꯍꯦꯠ ꯁꯦꯐꯅ ꯁꯣꯡꯕꯅꯤꯍꯦ
ꯀꯅꯥꯅꯣ
ꯈ꯭ꯋꯥꯏꯗꯒꯤ ꯃꯁꯛ ꯐꯖꯕꯤꯅ ꯊꯣꯡꯕꯅꯤ ꯀꯩꯅꯣ
ꯅꯪꯂꯣ ꯑꯗꯨꯒꯣ
ꯑꯩ ꯅꯠꯇꯦꯍꯦ ꯑꯩꯈꯣꯏꯒꯤ ꯀꯥꯏꯗꯒꯤ ꯁꯦꯀꯦꯟꯗꯅꯦ ꯂꯥꯁ ꯁꯦꯀꯦꯟ ꯑꯗꯨꯁꯨ ꯂꯥꯁ ꯁꯦꯀꯦꯟꯗꯅꯦ ꯍꯣꯏ ꯐ꯭ꯥꯔꯁꯇꯒꯤ ꯃꯀꯣꯛ ꯅꯠꯇꯦ ꯃꯃꯩꯗꯒꯤ ꯍꯧꯕꯅꯦ ꯑꯩꯈꯣꯏꯗꯤ
ꯑꯩꯗꯤ ꯉꯁꯤꯗꯤ ꯑꯩꯅꯦ ꯉꯁꯤꯁꯦ ꯇꯣꯞ ꯋꯥꯟꯒꯤ ꯆꯥꯕ ꯇꯥꯔꯦꯅꯦ ꯑꯗꯨꯗꯤ
ꯍꯣꯏ ꯇꯥꯔꯦ ꯍꯣꯏ ꯉꯟ ꯉꯟꯅꯗꯤ ꯂꯥꯛꯅꯔꯣꯏꯍꯦ ꯊꯦꯡꯉꯗꯤ ꯌꯥꯎꯔꯣꯏꯍꯩ
ꯐꯖꯅꯥ ꯅꯩꯊꯕ ꯇꯥꯔꯦ ꯉꯁꯤꯗꯤ ꯐꯖꯅꯥ ꯂꯧꯈꯠꯀꯅꯤ ꯑꯗꯨ ꯆꯦꯡ ꯆꯦꯡꯗꯨ ꯈꯔ ꯀꯩꯅꯣ ꯇꯧꯔꯒ ꯊꯣꯡꯉꯝꯃꫭ ꯆꯥꯛꯇꯨꯁꯨ ꯌꯥꯝꯗꯔꯗꯤ ꯐꯔꯛ ꯇꯥꯅꯤꯀꯣ ꯀꯣꯟꯅꯗꯗꯅ ꯐꯔꯛ ꯇꯥꯅꯤ ꯑꯗꯨꯅ ꯑꯩ ꯑꯩꯗꯤ ꯆꯥꯛꯁꯤ ꯌꯥꯝ ꯌꯥꯝ ꯆꯥꯕꯅꯦ ꯁꯥ ꯉꯥ ꯌꯥꯝ ꯌꯥꯝ ꯆꯥꯗ꯭ꯔꯁꯨ ꯆꯥꯛꯇꯤ ꯈꯔ ꯆꯥꯕꯅꯤ ꯈꯔ ꯂꯧꯈꯠꯄꯅꯤ ꯑꯗꯨꯅ ꯅꯣꯏ ꯒ꯭ꯌꯥꯟ ꯇꯥꯕꯤꯌꯣ꯫
ꯑꯩꯈꯣꯏꯗꯗꯤ ꯆꯥꯛ ꯆꯥꯕ ꯌꯥꯎꯗꯦ ꯌꯦꯟꯁꯥꯡ ꯉꯥꯛꯇ ꯆꯥꯕꯅꯦ꯫ ꯆꯥꯛ ꯊꯣꯡꯗꯦ ꯅꯪ ꯆꯥꯛ ꯑꯣꯏꯅ ꯄꯨꯜꯔꯒ ꯂꯥꯏꯒꯦꯔꯥ
ꯑꯗꯨꯕꯨꯗꯤ ꯄꯨꯔꯛꯀꯦ ꯑꯗꯨ ꯑꫭꯏꯁꯨ ꯅꯣꯏꯔꯣꯝꯗ ꯈꯔ ꯂꯩꯕꯗ ꯑꯗꯨꯝ ꯑꯩꯅ ꯍꯥꯟꯅ ꯑꯦꯗꯖꯁ ꯇꯧꯔꯒ ꯊꯧꯕꯤꯔꯝꯃꯣ ꯅꯠꯇꯗꯤ꯫ ꯆꯥꯛꯁꯤ ꯂꯥꯝꯃꯅꯥ ꯍꯦꯟꯃꯟꯈ꯭ꯔꯗꯤ ꯑꯩꯁꯦ ꯐꯔꯛ ꯇꯥꯅꯦꯕꯀꯣ
ꯑꯩꯈꯣꯏꯗꯣ ꯉꯁꯤ ꯆꯥꯛ ꯊꯣꯡꯉꯔꯣꯏꯅ ꯍꯥꯏꯕꯤꯈ꯭ꯔꯦ ꯂꯦꯞꯄꯤꯈ꯭ꯔꯦ ꯑꯩꯈꯣꯏꯒꯤ ꯀꯩꯅꯣꯗꯣ ꯑꯗꯨꯒꯤ ꯑꯦꯟꯖꯥꯡ ꯉꯥꯛꯇ ꯆꯥꯔꯒꯦ ꯍꯥꯏꯒꯦ ꯑꯗꯨ ꯅꯪꯁꯨ ꯌꯥꯎꯔꯛꯑꯅꯤ ꯍꯥꯏ ꯕꯤꯅꯛ ꯆꯥꯛꯇꯣ ꯑꯩꯈꯣꯏ ꯄꯨꯜꯂꯞꯀꯤ ꯅꯪ ꯑꯣꯏꯅ
ꯆꯥꯔꯣꯏ ꯍꯥꯏꯔꯤꯔꯥ ꯅꯠꯇ꯭ꯔꯒ ꯑ ꯂꯩꯅ ꯂꯩꯅ ꯊꯣꯡꯕ ꯇꯟꯕꯒꯤꯔꯕꯥ
ꯑꯩꯈꯣꯏꯒꯤ ꯕꯖꯦꯠꯇꯣ ꯈꯔ ꯀꯩꯅꯣ ꯇꯧꯔꯕꯀꯣ ꯋꯥꯠꯂꯕ
ꯑꯗꯣ ꯆꯦꯡꯗꫭ ꯀꯔꯝꯕ ꯆꯦꯡ ꯂꯩꯔꯑꯣ ꯍꯥꯏꯅꯣ ꯁꯨꯄꯔ ꯐꯥꯏꯟ ꯂꯩꯔꯑꯣ ꯍꯥꯏꯔꯣ ꯄꯥꯜꯃꯟ ꯂꯩꯔꯑꯣ ꯍꯥꯏꯔꯣ ꯃꯩꯇꯩ ꯆꯦꯡ ꯂꯩꯔꯎ ꯍꯥꯏꯕꯔꯣ
ꯏꯟꯗꯤꯌꯥ ꯒꯦꯠ ꯑꯣꯏꯅ ꯂꯧꯔꯛꯑꯣ
ꯏꯟꯗꯤꯌꯥꯒꯤ ꯑꯣꯏꯇꯥꯔꯗꯤ ꯈꯔ ꯍꯥꯎꯕꯗꯤ ꯈꯤꯇꯪ ꯋꯥꯠꯀꯅꯤ꯫ ꯑꯗꯨ ꯑꯣꯏꯇꯥꯔꯗꯤ ꯃꯤꯛꯁ ꯑꯣꯏꯅ ꯂꯧꯔꯛꯄ ꯇꯥꯕ꯫
ꯑꯍꯥꯎꯕ ꯌꯥꯎꯕꯃꯦ ꯀꯩꯅꯣ ꯃꯔꯨ ꯄꯤꯛꯄꯗꯣ ꯑꯗꯨ ꯑꯣꯏꯅ ꯃꯆꯥꯗꯣ ꯑꯗꯨ ꯑꯣꯏꯅ ꯂꯧꯔꯛ
ꯑꯗꯨꯗꯤ ꯀꯌꯥꯝ ꯇꯥꯡꯕꯅꯦ ꯑꯗꯨ ꯌꯥꯝ ꯌꯥꯝ ꯂꯩꯔꯛꯑꯒꯗꯤ ꯅꯣꯏ꯫ ꯆꯦꯡ ꯆꯥꯛ ꯌꯥꯝ ꯆꯥꯗꯕꯅꯤꯅ ꯃꯥ ꯃꯥꯡꯉꯅꯤ ꯑꯗꯨꯏ ꯁꯔꯨꯛꯄꯨꯗꯤ꯫ ꯀꯦꯖꯤ ꯑꯃꯒꯨꯝꯕ ꯂꯩꯔꯛꯑꯗꯤ ꯑꯗꯨꯝ ꯈꯔ ꯈꯔ ꯌꯥꯕ ꯌꯥꯗꯕ ꯑꯗꯨꯝ ꯌꯥꯟꯅꯔꯒ ꯆꯥꯕꯗꯤ ꯌꯥꯏꯗꯅ
ꯑꯁ ꯀꯦꯖꯤ ꯑꯃꯗꯤ ꯍꯣꯏꯗ ꯌꯥꯝ ꯊꯤ ꯀꯣꯟꯅꯔꯅꯤꯗꯥ
ꯅꯣꯏ ꯅꯣꯏ ꯅꯣꯏꯅ ꯆꯥꯔꯣꯏ ꯈꯜꯂꯥ ꯂꯩꯔ ꯄꯣꯠꯁꯤꯗ ꯑꯩꯅ ꯀꯦꯖꯤ ꯑꯃ ꯂꯩꯔꯛꯄ ꯍꯥꯏꯁꯤ ꯌꯥꯝ ꯂꯩꯔꯛꯄ ꯑꯣꯏꯔꯦ ꯀꯩꯅꯣ꯫
ꯍꯣꯏꯗ ꯍꯣꯏꯗ ꯑꯗꯨꯅꯦ
ꯑꯗꯨꯅ ꯑꯩꯅ ꯈꯜꯂꯤꯁꯤꯒꯗꯤ ꯌꯥꯅ ꯌꯥꯅꯔꯁꯦ ꯑꯗꯨꯃꯥꯏꯅ ꯇꯧꯔꯒꯀꯣ ꯑꯃꯦꯠꯄꯗꯤ ꯌꯥꯎꯒꯗ꯭ꯔꯣ ꯌꯥꯎꯔꯣꯏꯗ꯭ꯔꯣ ꯉꯁꯤꯒꯤ
ꯑꯃꯦꯠꯄꯗꯣ ꯀꯩꯅꯣ ꯀꯥꯂꯦꯖꯥ ꯑꯣꯏꯅ ꯃꯦꯞꯄꯤꯔꯒꯦ꯫
ꯑꯁ ꯑꯥ ꯄꯣꯛꯇꯨꯗ ꯀꯥꯂꯦꯖꯥꯔ ꯑꯃꯨꯛ ꯃꯦꯠꯇꯣꯏꯕ
ꯁꯕꯨꯝ ꯁꯕꯨꯝ ꯇꯧꯔꯒ ꯆꯥꯅꯤꯡꯉꯩ ꯀꯥꯂꯦꯖꯥ ꯑꯣꯏꯅ ꯃꯦꯠꯄꯤꯔꯒꯦ ꯂꯥꯛꯑꯦ ꯃꯀꯥꯟ ꯀꯥꯂꯦꯖꯥ ꯑꯣꯏꯅ ꯃꯦꯠꯄꯤꯔꯒꯦ ꯅꯠꯇ꯭ꯔꯒ ꯀꯩ ꯑꯣꯏꯅ ꯆꯥꯅꯤꯡꯕ꯭ꯔꯥ ꯁꯤꯡꯖꯨ ꯑꫭꯏꯅ ꯆꯥꯅꯤꯡꯕ꯭ꯔꯥ ꯅꯠꯇ꯭ꯔꯒ
ꯁꯤꯡꯖꯨꯁꯨ ꯌꯥꯎꯁꯦ ꯑꯗꯨꯒ ꯏꯔꯣꯟꯕꯁꯨ ꯑꯃ ꯌꯥꯎꯁꯦ꯫
ꯌꯥꯎꯁꯦ ꯌꯥꯎꯁꯦ ꯁꯤꯡꯖꯨꯁꯦ ꯀꯔꯝꯕ ꯁꯤꯡꯖꯨ ꯇꯧꯒꯦ ꯍꯥꯏꯅꯣ
ꯁꯤꯡꯖꯨꯁꯦ ꯀꯩꯅꯣ ꯑꯣꯏꯅ ꯇꯧꯁꯦ ꯆꯥꯛꯋꯥꯏꯒꯤ
ꯆꯥꯛꯋꯥꯏꯒꯤ
ꯑꯥ
ꯆꯥꯛꯋꯥꯏꯒ ꯀꯩꯀꯩ ꯇꯧꯗꯣꯏꯅꯣ
ꯆꯥꯛꯋꯥꯏꯒ ꯀꯩꯅꯣꯒ ꯁꯧꯒ꯭ꯔꯤ ꯑꯀꯪꯕꯗꫭ ꯂꯩꯕ꯭ꯔꯣ꯫
ꯌꯥꯏꯌꯦ ꯍꯣꯏ ꯌꯥꯎꯋꯦ ꯌꯥꯎꯋꯦ ꯍꯣꯏ ꯂꯩꯌꯦ ꯍꯣꯏ
ꯑꯗꯨꯒ ꯇꯧꯔꯒ ꯁꯤꯡ ꯈꯔ ꯀꯩꯅꯣ ꯁꯨꯒꯥꯏꯔꯒ ꯈꯔ ꯇꯧꯔꯒ ꯇꯧ ꯑꯗꯣ ꯆꯥꯈ꯭ꯔꯕꫭ ꯅꯣꯏꯕꯣ
ꯑꯥꯎ ꯌꯥꯝ ꯊꯤ ꯍꯥꯎꯅꯤꯍꯦ ꯑꯗꯨꯗꯤ ꯅꯨꯡꯇꯤꯒꯤ
ꯑꯁ ꯑꯗꯨꯅꯦ ꯍꯥꯏꯖꯦ ꯑꯩꯖꯦ ꯆꯥꯛꯑꯍꯥꯎꯕꯁꯦ ꯌꯥꯝ ꯈꯪꯕꯅꯦꯕ ꯑꯗꯨꯅ ꯑꯩꯅ ꯍꯦꯛ ꯀꯩꯅꯣ ꯇꯧꯈ꯭ꯔꯗꯤ ꯅꯣꯏꯖꯦ ꯑꯩ ꯊꯥꯗꯣꯛꯅꯤꯡꯉꯣꯏꯀꯣ
ꯍꯣꯏꯅꯦ ꯍꯣꯏꯅꯦ ꯑꯗꯨꯅꯦ ꯇꯧꯔꯤꯁꯦ
ꯈꯔ ꯆꯦꯛꯁꯤꯜꯂꯣ ꯑꯩꯅ ꯍꯦꯛ ꯇꯧꯈ꯭ꯔꯗꯤ ꯑꯦꯁ ꯐꯔꯛ ꯌꯥꯝ ꯇꯥꯕꯅꯦ ꯑꯍꯥꯎꯕ ꯌꯥꯝ ꯈꯪꯕ ꯑꯍꯥꯎꯕ ꯌꯥꯝ ꯈꯪꯕ ꯃꯤꯅꯦꯕ ꯑꯩꯖꯦ
ꯑꯣ ꯑꯗꯨꯁꯤꯡꯗꯣ ꯆꯦꯛꯁꯤꯜꯂꯨꯅꯦ ꯍꯥꯏꯌꯦꯃꯦꯀꯣ
ꯑꯍꯥꯎꯕ ꯌꯥꯎꯗ꯭ꯔꯗꯤ ꯑꯩꯗꯤ ꯀꯌꯥ ꯆꯥꯗꯦꯕ
ꯃꯔꯛ ꯃꯔꯛꯇꯩ ꯑꯗꯨ ꯑꯗꯨꯁꯤꯡꯗꯣ ꯆꯦꯛꯁꯤꯜꯂꯣ ꯍꯥꯏꯕꯅꯦ ꯆꯝꯐꯨꯠꯀꯤꯗꯤ ꯀꯩꯅꯣ ꯈꯨꯟꯗ꯭ꯔꯨꯝ ꯑꯣꯏꯅ ꯇꯧꯔꯤꯁꯦ ꯀꯩꯅꯣ
ꯑꯁ ꯑꯗꯨ ꯁꯨꯔꯨꯛꯄꯨꯗꯤ ꯀꯩꯅꯣ ꯑꯣꯏꯟ ꯇꯧꯁꯦ ꯁꯤꯕꯣꯠ ꯑꯣꯏꯅ ꯇꯧꯁꯦ
ꯑꯁ ꯁꯦꯕꯣꯠꯇꯤ ꯍꯥꯎꯇꯦꯗ ꯃꯅꯝ ꯅꯝꯊꯤꯌꯦ ꯁꯦꯕꯣꯠꯇꯤ
ꯑꯁ ꯁꯦꯕꯣꯠꯁꯦ ꯃꯅꯝꯅ ꯍꯥꯎꯕ ꯃꯅꯝ ꯀꯩꯅꯣꯒꯤ ꯃꯅꯝ ꯑꯃ ꯂꯩꯕꯗꯣ
ꯑꯁ ꯁꯦꯕꯣꯠꯇꯤ ꯀꯩꯅꯣꯗ ꯃꯅꯝ ꯅꯟꯊꯤꯗ ꯁꯦꯕꯣꯠꯇꯤ ꯀꯅꯥꯟ ꯆꯥꯟꯅꯒꯦ ꯁꯦꯕꯣꯠꯇꯤ ꯏꯔꯨꯕꯗ ꯄꯥꯏꯅꯤꯉꯥꯏꯅꯤ
ꯅꯧꯔꯤꯉꯩꯗꯗꯤ ꯑꯗꯨꯝ ꯍꯥꯎꯕ ꯄꯣꯠꯅꯤꯅꯦ ꯁꯤꯕꯣꯠꯇꯤ ꯁꯤꯕꯣꯠ ꯑꯗꯨ ꯅꯪꯅ ꯆꯥꯅꯤꯡꯗ꯭ꯔꯒ ꯅꯪ ꯀꯩꯅꯣ ꯑꯣꯏꯟ ꯇꯧꯔꯁꯦ ꯑꯗꯨꯏꯇꯥ ꯐꯔꯦꯁ ꯏꯁꯀ꯭ꯋꯥꯥꯁ ꯑꯣꯏꯅ ꯇꯧꯔꯁꯦ
ꯏꯁꯀ꯭ꯋꯥꯁ ꯏꯁꯀ꯭ꯋꯥꯁꯁꯨ ꯀꯩꯅꯣ ꯃꯥꯒꯤ ꯃꯥꯒꯤ ꯀꯩꯅꯣ ꯀꯩꯅꯣ ꯌꯥꯎꯕꯗꯣ ꯀꯩ ꯍꯥꯏꯕ꯭ꯔꯥ ꯑꯗꯨꯗꯣ ꯊꯣꯔꯟ ꯌꯥꯎꯕꯗꯣ ꯑꯗꯨꯗꯣ ꯑꯣꯏꯅ ꯆꯥꯥꯁꯦꯕ
ꯃꯄꯥꯟ ꯃꯄꯥꯟꯒꯤꯗ ꯀꯩꯅꯣ ꯃꯀꯨꯗꯣ ꯂꯣꯏ ꯈꯣꯛꯇꯣꯛꯀꯗꯕꯅꯦ
ꯅꯠꯇꯦ ꯃꯀꯨ ꯌꯥꯎꯔꯒ ꯆꯥꯗꯣꯏꯅꯦ
ꯃꯀꯨ ꯃꯀꯨꯗꯨꯁꯨ ꯍꯣꯏ ꯐꯨꯠꯂꯀꯥꯟꯗ ꯃꯨꯜꯂꯀꯥꯟꯗꯗꯤꯀꯣ ꯑꯗꯨꯝ ꯂꯧꯊꯣꯛꯄ ꯌꯥꯝ ꯅꯨꯡꯉꯥꯏꯕꯅꯤꯗ ꯑꯗꯨꯒꯤꯗꯤ
ꯃꯀꯨ ꯃꯀꯨ ꯌꯥꯎꯗ꯭ꯔꯗꯤ ꯍꯥꯎꯗꯩ ꯃꯀꯨꯁꯨ ꯌꯥꯎꯔꯒ ꯁꯥꯏ ꯁꯥꯏꯔꯒ ꯆꯥꯗꯣꯏꯅꯤ
ꯃꯍꯥꯎ ꯑꯝꯅꯦ ꯑꯗꯨꯁꯨ ꯒꯣ
ꯑꯗꯨꯅꯦ ꯃꯅꯨꯡꯗ ꯀꯩꯅꯣ ꯀꯟ ꯀꯟ ꯌꯥꯏ ꯀꯟ ꯀꯟ ꯂꯥꯎꯕ ꯑꯃ ꯌꯥꯎꯕꯗꯣ
ꯑꯥ
ꯑꯗꯨꯒ ꯂꯦꯝ ꯊꯥꯔꯣꯏꯌꯦ
ꯑꯁ ꯑꯗꯨꯏꯗꯤ ꯅꯪꯒꯤ ꯅꯪꯒꯤꯗꯃꯛꯇ ꯅꯪꯒꯤꯗꯃꯛꯇ ꯑꯗꯨ ꯈꯥꯛꯑꯒ ꯄꯤꯔꯛꯑꯒꯦ ꯑꯗꯨꯕꯨꯗꯤ ꯑꯩꯉꯣꯟꯗ ꯊꯨꯡꯉꯛꯑꯦ ꯈꯜꯂꯣ ꯑꯩ ꯅꯪꯉꯣꯟꯗ ꯇꯥꯛ ꯂꯥꯎ ꯄꯤꯔꯛꯑꯒꯦ ꯀꯣ
ꯍꯣꯏ ꯌꯥꯏꯌꯦ ꯌꯥꯏꯌꯦ
ꯀꯌꯤꯝꯇ ꯑꯗꯨꯒꯤ ꯋꯥꯈꯟꯗ ꯈꯟ ꯋꯥꯔꯅꯨ ꯑꯗꯨꯒꯤꯗꯃꯛꯇꯗꯤ ꯑꯩ ꯂꯩꯖꯔꯦ ꯆꯝꯐꯨꯠ ꯀꯩꯀꯥ ꯂꯣꯏꯅ ꯑꯩ ꯁꯤꯜꯂꯛꯑꯒꯦ
ꯁꯤꯜꯂꯛꯑꯣ ꯈꯔ ꯌꯥꯝꯅ ꯁꯤꯜꯂꯛꯑꯣ ꯑꯈꯣꯏꯗꯤ ꯆꯥꯕ ꯐꯪꯗꯕ ꯀꯨꯏꯔꯛꯑꯦ
ꯑꯁ ꯅꯪꯖꯦ ꯌꯥꯝ ꯀꯩꯅꯣ ꯇꯧꯔꯒ ꯆꯥꯛꯁꯤꯜ ꯌꯥꯝ ꯆꯥꯈꯤꯗꯧꯔꯤ ꯉꯁꯤꯁꯦ
ꯍꯣꯏꯅꯦ ꯍꯣꯏꯅꯦ ꯉꯁꯥꯏꯗꯤ ꯏꯟꯖꯥꯡ ꯉꯥꯛꯇ ꯇꯧꯔꯒꯦ ꯍꯥꯏꯔꯒ ꯆꯥꯛꯁꯨ ꯀꯩꯅꯣ ꯏꯔꯣꯟꯕꯁꯨ ꯁꯤꯡꯖꯨꯁꯨ ꯀꯩꯀꯩ ꯃꯊꯦꯟ ꯌꯥꯝ ꯌꯥꯎꯔꯛꯑꯦ ꯍꯧꯖꯤꯛꯇꯤ ꯌꯥꯝ ꯆꯥꯔꯅꯤ ꯍꯧ
ꯀꯦꯖꯤ ꯑꯃꯅ ꯀꯣꯟꯅꯗꯧ ꯃꯥꯟꯂꯛꯇ꯭ꯔꯦꯕꯣ ꯁꯤꯗꯤ
ꯌꯥꯅ ꯌꯥꯅ ꯇꯧꯊꯔ ꯂꯣꯏꯔꯦ ꯀꯩꯅꯣ
ꯉꯁꯤ ꯆꯥꯔꯒ ꯉꯁꯤꯅ ꯂꯣꯏꯁꯤꯟꯕꯗꯤ ꯌꯥꯔꯣꯏꯀꯣ ꯅꯣꯡꯃ ꯄꯤꯀꯤꯅꯤꯛ ꯑꯝꯖꯨ ꯁꯤꯟꯕ ꯇꯥꯕꯅꯤ
ꯌꯥꯏꯌꯦꯗ ꯑꯗꯨꯁꯨ ꯌꯥꯏꯌꯦꯗ
ꯄꯤꯀꯤꯅꯤꯛ ꯁꯤꯟꯗꯕ ꯌꯥꯔꯣꯏꯌꯦ ꯄꯤꯀꯤꯅꯤꯛꯇ ꯑꯃ ꯁꯤꯟꯗꯗꯤ ꯎꯝ ꯃꯌꯥꯝ ꯄꯨꯜꯂꯒ ꯑꯗꯨꯝ ꯅꯣꯡꯃ ꯄꯤꯀꯤꯅꯤꯛ ꯆꯠꯄꯗꯤ ꯌꯥꯕꯅꯤꯀꯣ ꯑꯈꯣꯏ
ꯈꯟꯗꯤ ꯈꯜꯂꯛꯑꯕꯅꯦ ꯑꯗꯨꯗꯣ ꯀꯨꯏꯅꯗꯤ ꯈꯜꯂꯛꯑꯕꯅꯦ
ꯀꯨꯏꯅ ꯈꯟꯕꯗꯨꯅ ꯌꯥꯔꯣꯏꯗ ꯊꯕꯛ ꯑꯣꯏꯅ ꯄꯥꯡꯊꯣꯛꯀꯗꯕꯅꯤ ꯀꯔꯥꯏ ꯈꯜꯂ ꯂꯩꯔꯗꯤ ꯌꯥꯔꯅꯤꯒꯦ
ꯃꯤ ꯀꯅꯥꯝ ꯍꯥꯏꯔꯝꯗꯕꯒꯦꯀꯣ ꯑꯩꯗꯣ ꯏꯥ ꯏꯊꯝꯇ ꯏꯀꯥꯏꯖꯔꯕ ꯍꯥꯏꯇꯥꯔꯦ
ꯈꯔꯥ ꯀꯥꯡꯕꯨꯗꯨꯅ ꯍꯥꯏꯔꯛ ꯑꯩꯈꯣꯏꯁꯨ ꯉꯥꯏꯕꯅꯤꯗ ꯑꯗꯨꯕꯨꯗꯤ
ꯑꯗꯨ ꯅꯣꯏ ꯃꯤ ꯌꯥꯝꯕ ꯀꯥꯡꯕꯨ ꯍꯦꯛꯇ ꯍꯧꯗꯣꯛꯑꯣ ꯌꯥꯗ꯭ꯔꯣ
ꯑꯩꯁꯨ ꯀꯩꯅꯣ ꯇꯧꯔꯤꯗ ꯍꯥꯏꯔꯛꯀꯦꯅꯗꯤ ꯈꯜꯂꯒꯗꯤ ꯑꯗꯨꯝ ꯂꯩꯕꯅꯦ ꯑꯗꯨꯝꯕ ꯍꯟꯗꯛꯇꯤ ꯁꯣꯏꯗꯅ ꯍꯥꯏꯔꯛꯀꯗꯕ ꯃꯥꯜꯂꯦ ꯈꯜꯂꯦ ꯑꯩꯅ ꯍꯥꯏꯗꯨꯁꯨ ꯃꯤ ꯑꯇꯣꯞꯄꯅ ꯑꯗꯨꯝ ꯗꯥꯏꯔꯦꯛ ꯍꯥꯏꯔꯛꯀꯗꯕ ꯃꯥꯜ
ꯍꯥꯏꯕꯗꯤ ꯄꯨꯟꯕꯗꯤ ꯌꯥꯏꯗꯅ
ꯄꯨꯟꯕ ꯍꯥꯏꯁꯤ
ꯖꯁ ꯃꯣꯏꯅ ꯀꯩꯅꯣ ꯄꯤꯛꯅꯤꯛꯒꯨꯝꯕ ꯇꯧꯅꯤꯡꯒꯦ ꯍꯥꯏꯔꯁꯨ ꯄꯨꯟꯕꯗꯤ ꯌꯥꯏꯔ
ꯍꯣꯏ ꯄꯨꯟꯅ ꯍꯥꯟꯅ ꯀꯩꯅꯣ ꯇꯧꯔꯒ ꯀꯃꯤꯇꯤ ꯑꯃ ꯁꯤꯜꯂꯒ ꯄꯨꯜꯂꯒ ꯍꯥꯟꯅ ꯄꯂꯞ ꯑꯣꯏꯅ ꯄꯤꯛꯅꯤꯛ ꯐꯖꯅ ꯃꯐꯝ ꯑꯃꯗ ꯄꯨꯜꯂꯒ ꯋꯥꯔꯤ ꯋꯥꯇꯥꯏ ꯁꯥꯟꯅꯕꯗꯤ ꯌꯥꯕꯅꯤꯀꯣ
ꯑꯗꯨꯅꯦ ꯅꯣꯡꯃ ꯍꯥꯛꯄꯗꯨꯀꯣ
ꯎꯝ ꯅꯣꯡꯃ ꯈꯛ ꯄꯨꯟꯕꯗ ꯀꯔꯤ ꯀꯥꯏꯒꯤꯅꯦ ꯀꯔꯤꯌ ꯀꯌꯥꯝ ꯃꯥꯡꯗꯣꯏꯅꯣꯕ ꯑꯩꯈꯣꯏꯗꯒꯤ ꯃꯥꯡꯒꯦꯅ ꯃꯥꯡꯕꯗ
ꯑꯗꯨꯅꯦ ꯃꯣꯏꯁꯤꯡꯁꯦ ꯋꯥꯈꯜ ꯌꯥꯝ ꯊꯣꯛꯇꯦꯗ ꯇꯧꯔꯤꯁꯦ
ꯑꯩꯈꯣꯏꯅ ꯈꯔ ꯍꯥꯏꯕꯤꯗꯗꯤ ꯌꯥꯔꯔꯣꯏꯗꯧꯔꯦ ꯁꯤꯗꯤ
ꯍꯥꯏꯔꯣꯏ ꯍꯥꯏꯔꯣꯏ ꯁꯦꯀꯦꯟ ꯁꯦꯀꯦꯟ ꯁꯦꯀꯦꯟ ꯗꯦꯗ ꯇꯧꯔꯦ ꯑꯩꯗꯤ
ꯑꯗꯨꯗꯤ ꯁꯣꯏꯗꯅ ꯑꯩ ꯄ꯭ꯔꯣꯄꯣꯖꯜꯗ ꯑꯩ ꯊꯥꯒꯠꯂꯛꯑꯒꯦꯀꯣ
ꯐꯥꯠ ꯊꯥꯂꯛꯑꯣ ꯍꯩ ꯌꯥꯏꯅ ꯅꯪꯅꯕꯨ ꯍꯥꯏꯗꯤ ꯏꯌꯥ ꯌꯥꯔꯦꯗ ꯀꯩꯅꯣ
ꯑꯩꯅ ꯍꯥꯏꯔꯗꯤ ꯂꯣꯏ ꯌꯥꯔꯅꯦꯕꯀꯣ ꯅꯪ ꯈꯛꯇ ꯅꯠꯇꯦ ꯃꯌꯥꯝ ꯑꯗꯨꯃꯥꯏꯅ ꯍꯥꯏꯕꯅꯦ ꯑꯩꯅ ꯍꯦꯛ ꯀꯍꯥꯏꯕꯁꯤꯡꯁ ꯂꯣꯏ ꯌꯥꯏ ꯌꯥꯏ ꯌꯥꯏ ꯍꯥꯏꯕ ꯉꯥꯛꯇꯅꯤ ꯌꯥꯗꯕ ꯃꯤ ꯀꯅꯥꯝꯇ ꯌꯥꯎꯗꯝꯅꯤ
ꯑꯌꯥꯕ ꯃꯤꯅ ꯍꯥꯏꯔꯗꯤ ꯀꯃꯥꯏꯅ ꯌꯥꯔꯒꯦꯔꯣ
ꯑꯩꯅ ꯑꯩꯅꯁꯨ ꯑꯩꯅꯁꯨ ꯍꯥꯏꯔꯤꯁꯤ ꯃꯌꯥꯝ ꯌꯥꯅꯕ ꯍꯥꯏꯔꯛꯄꯒꯤꯅꯤ ꯃꯌꯥꯝꯅ ꯌꯥꯔꯤꯁꯤ
ꯑꯗꯨꯗꯤ ꯅꯪꯒꯤ ꯃꯤꯡꯁꯦ ꯇꯣꯉꯥꯟꯅ ꯊꯣꯟꯕ ꯇꯥꯔꯦ ꯑꯗꯨꯗꯤ
ꯀꯃꯥꯏꯅ ꯊꯣꯟꯁꯤꯒꯦ
ꯀꯃꯥꯏ ꯀꯧꯁꯤꯒꯦ ꯅꯪ ꯀꯃꯥꯏꯅ ꯄꯥꯝꯕ꯭ꯔꯥ
ꯑꯌꯥꯕ ꯃꯤ ꯑꯣꯏꯅ ꯑꯌꯥꯕ ꯃꯤ ꯑꯣꯏꯅ ꯀꯧꯔꯁꯤꯔꯥ
ꯌꯥꯌꯥ ꯑꯣꯏꯅ ꯀꯧꯔꯁꯤꯔ
ꯌꯥꯌꯥ ꯑꯣꯏꯅ ꯁꯦꯕꯥ ꯌꯥꯌꯥ ꯑꯣꯏꯅ ꯍꯥꯏꯔꯁꯤꯕꯥ
ꯌꯥꯌꯥ ꯑꯣꯏꯅ ꯍꯥꯏꯒ꯭ꯔꯁꯦ ꯑꯣꯏ
ꯑꯗꯨꯁꯨ ꯌꯥꯕꯖꯥꯠꯅꯤꯗ ꯑꯗꯨꯁꯨ ꯑꯩꯅ ꯁꯦꯀꯦꯟ ꯗꯦꯗ ꯇꯧꯔꯗꯤ
ꯅꯠꯇ꯭ꯔ ꯅꯠꯇ꯭ꯔꯒ ꯑꯗꯨꯗꯒꯤ ꯍꯦꯟꯅ ꯀꯩꯅꯣ ꯐꯖꯕ ꯑꯣꯏꯅ ꯀꯧꯅꯤꯡꯕ
ꯑꯗꯨꯗꯤ ꯅꯪ ꯅꯪꯒꯤ ꯈꯨꯠꯇ ꯂꯩꯔꯦ ꯀꯩꯅꯣ ꯑꯩꯅ ꯌꯥꯝ ꯍꯥꯏꯗꯁꯨ ꯅꯪꯅ ꯑꯗꯨꯝ ꯌꯥꯅꯕ ꯑꯗꯨꯝ ꯁꯤꯜꯂꯣ ꯀꯩꯗꯧꯔꯒꯦ
ꯑꯁꯅꯤꯅꯥꯕꯣ ꯀꯧꯔꯛꯑꯗꯤ ꯑꯗꯨꯝ ꯇꯥꯕꯗꯤ ꯅꯨꯡꯉꯥꯏꯅꯤꯅ ꯇꯥꯃꯣ ꯌꯥ ꯀꯥꯏꯅ ꯀꯧꯔꯛꯑꯗꯁꯨ
ꯃꯗꯨꯗꯤ ꯍꯧꯖꯤꯛꯇꯤ ꯌꯥꯝ ꯉꯟꯃꯜꯂꯤꯗ
ꯑꯩꯅꯕꯨ
ꯌꯥ ꯍꯥꯏꯕꯅꯤꯗ ꯌꯥꯏꯌꯦ ꯍꯥꯏꯕ ꯅꯠꯇꯦꯗ
ꯑꯣ ꯑꯣ ꯑꯗꯨꯁꯨ ꯌꯥꯏ ꯍꯣꯏ ꯌꯥꯝ ꯌꯥꯕ ꯉꯥꯛꯇꯅꯤ ꯌꯥꯕ ꯉꯥꯛꯇꯅꯤ ꯌꯥꯗꯕ ꯑꯝꯇ ꯂꯩꯇꯕꯅꯦ ꯑꯩꯉꯣꯟꯗꯗꯤ ꯌꯥꯏꯌꯦꯕ ꯂꯣꯏꯅ ꯌꯥꯏꯌꯦꯕ ꯅꯪꯉꯣꯟꯗ ꯌꯥꯕ ꯑꯗꯨꯃꯥꯏꯅ ꯑꯩꯉꯣꯟꯗꯁꯨ ꯂꯣꯏ ꯌꯥꯏꯌꯦ
ꯅꯨꯡꯊꯤ ꯐꯥꯕ ꯋꯥꯅꯦ ꯑꯗꯨꯗꯤ ꯉꯁꯤꯒꯤꯗꯃꯛ
ꯍꯣꯏ ꯉꯁꯤ ꯈꯛꯇꯪꯒꯤ ꯅꯠꯇꯦꯍꯦ ꯅꯪꯅ ꯉꯁꯤ ꯈꯛꯇꯪꯒꯤ ꯈꯜꯂ ꯃꯨꯛ ꯍꯥꯏꯔꯛꯑꯦꯅꯦ
ꯍꯥꯏꯃ ꯀꯩꯗꯧꯔꯖꯂꯣ
ꯑꯩꯁꯨ ꯈꯪꯗꯦ ꯀꯔꯤꯅꯣꯝ ꯇꯧꯔꯤꯌꯦ ꯀꯔꯤꯅꯣ ꯑꯩꯖꯨ ꯒ꯭ꯌꯥꯟ ꯇꯥꯗ꯭ꯔꯦ
ꯍꯜꯂ ꯃꯥꯜꯂꯦ ꯑꯦꯛꯁꯟ ꯄꯥꯝꯃꯝꯕꯗꯒꯤ ꯃꯊꯟꯇ ꯌꯥꯗ꯭ꯔꯕ ꯃꯥꯜꯂꯦ
ꯑꯦ ꯑꯩꯁꯨ ꯈꯪꯗ꯭ꯔꯦꯅꯦ ꯀꯔꯤꯅꯣ ꯇꯧꯔꯤꯁꯦ ꯆꯥꯛꯁꯨ ꯊꯣꯡꯒꯗꯧꯕ ꯂꯩꯌꯦ ꯊꯣꯡ ꯃꯤꯅ ꯃꯤꯁꯨ ꯂꯩꯇꯦ ꯏꯊꯟꯇ ꯂꯩꯖꯕꯅꯤꯅ ꯌꯥꯝ ꯋꯥꯖꯔꯦ
ꯑꯣ ꯊꯣꯡꯖꯥꯔꯨꯔꯣ ꯑꯗꯨꯗꯤ ꯉꯁꯤꯒꯤ
ꯍꯣꯡꯕꯗ ꯍꯥꯎꯅ ꯊꯣꯡꯖꯔꯒ ꯆꯥꯖꯔꯒꯦ ꯅꯣꯏꯒꯤꯗꯃꯛ ꯅꯣꯏ ꯃꯅꯥꯛꯇꯖꯨ ꯂꯥꯛꯀꯦꯖꯨ ꯅꯪꯖꯨ ꯌꯥꯗꯦ ꯍꯥꯏꯔꯛꯑꯦ
ꯍꯣ ꯍꯣꯏ ꯀꯣꯟꯅ ꯀꯣꯟꯅ ꯃꯊꯪꯗ ꯐꯖꯅ ꯄꯨꯜꯂ ꯂꯣꯏꯔꯦ ꯀꯩꯅꯣ
ꯐꯖꯅ ꯁꯤꯜꯂꯒ ꯅꯣꯡꯃ ꯄꯤꯛꯅꯤꯛ ꯆꯠꯁꯤꯀꯣ
ꯍꯣꯏ ꯇꯧꯔꯁꯦ ꯍꯣꯏ ꯗꯨꯃꯥꯏꯅ
ꯑꯗꯨꯃꯥꯏꯅ ꯅꯠꯇꯗꯤ ꯌꯥꯔꯣꯏꯕ